ꯍꯜꯂꯣ ꯍꯜꯂꯣ ꯍꯜꯂꯣ ꯇꯥꯕ꯭ꯔꫭ ꯑꯥ ꯑꯥ ꯑꯗꯨ ꯑꯗꯨꯝ ꯄꯥꯏꯌꯨ
ꯐꯣꯟꯁꯦ ꯌꯥꯝ ꯁꯥꯏ ꯄꯥꯏꯔꯒ ꯑꯗꯨꯝ ꯏꯤꯟꯉꯥꯡꯀꯗ꯭ꯔꯣ
ꯏꯁꯤꯡꯗ ꯉꯍꯥꯛꯇꯪ ꯂꯨꯞꯄꫭ ꯏꯁꯤꯡꯗ ꯂꯨꯞꯄꯗꯤ ꯀꯔꯤ ꯀꯥꯏꯒꯦ ꯇꯥꯏ
ꯑꯥ ꯁꯨꯔ ꯐꯖꯕ꯭ꯔꯥ ꯅꯠꯇ꯭ꯔꯒꯅ ꯈꯣꯟꯖꯦꯜ ꯃꯦꯡꯕ꯭ꯔꯥ
ꯐꯖꯩꯌꯦ ꯐꯖꯩꯌꯦ
ꯑ ꯑꯁꯤ ꯁꯤꯁꯤꯡꯒꯥꯗꯤ ꯉꯥꯛꯇꯪ ꯉꯥꯏꯔꯅꯤ ꯍꫭꯔꯦꯟ ꯀꯩꯅꯣ ꯍꯥꯏꯔꯛꯇꯣꯏꯁꯦ ꯏꯁꯤꯡ ꯈꯧꯔꯥꯡꯉꯦ ꯍꯥꯏꯔꯛꯇꯣꯏꯅꯦ ꯁꯝ ꯊꯥ ꯊꯝꯕꯤꯏ
ꯑꯁꯤ ꯀꯟꯅ ꯃꯣꯏ ꯊꯕꯛ ꯁꯨꯕ ꯀꯥꯡꯒꯨꯔꯥ ꯃꯤꯂꯪ ꯑꯣꯏꯗ‌ꯣꯏꯔꯥ
ꯑꯁꯤ ꯈꯔ ꯆꯥꯛꯄ꯭ꯔꯥ ꯍꯥꯏꯕ ꯅꯨꯡꯁꯥꯁꯤꯗ
ꯈꯪꯗ‌ꯦ ꯆꯥꯛ ꯂꯥꯝꯃ‌ꯦ ꯑꯩ
ꯈ‌ꯣꯃꯥꯟ ꯄꯤꯖꯗ꯭ꯔꯤꯔꯥ
ꯎꯝ
ꯀꯩꯒꯤ ꯎꯝ ꯅꯪꯅ ꯆꯥꯎꯒꯦ ꯍꯥꯏꯔꯨꯕ꯭ꯔꯣ ꯅꯪꯅ ꯍꯥꯏꯔꯝꯃꯣꯏꯗ ꯈ‌ꯣꯃꯥꯅ ꯅꯪ ꯉꯁꯥꯏ ꯈ‌ꯣꯏꯃꯥꯟꯅ ꯉꯁꯥꯏ ꯀꯧꯈꯤꯕꯗꯤ ꯇꯥꯍꯧꯋꯦ ꯑꯩ ꯆꯥꯖ‌ꯦꯅ ꯅꯪꯅ ꯈꯨꯝꯈꯤꯗꯕꯗꯤ ꯎꯍꯧꯋ‌ꯦ ꯅꯪꯅ ꯈꯨꯝꯈꯤꯗꯕꯗꯣ ꯑꯩ ꯎꯍꯧꯋꯦ
ꯑꯩ ꯇꯥꯟꯅꯕ ꯀꯧꯕ ꯅꯠꯇꯦ ꯅꯪ ꯇꯥꯟꯅꯕ ꯀꯧꯕꯅꯤ
ꯅꯠꯇꯦ ꯊ‌ꯣꯝꯕꯤ ꯀꯧꯋ‌ꯦ ꯑꯩ ꯃꯤꯡ ꯁꯨꯡ ꯀꯧ ꯀꯧꯔꯛꯇ‌ꯦ ꯑꯩ ꯃꯤꯡ ꯁꯨꯡꯀꯧ ꯀꯧꯔꯛꯇ‌ꯦ
ꯑꯩ ꯇꯥꯅꯕ ꯀꯧꯕ ꯅꯠꯇ‌ꯦ ꯍꯥꯏꯕꯅꯦ
ꯅꯪ ꯒꯦꯝ ꯁꯥꯟꯅꯩꯔꯥ
ꯎꯝꯍꯨ
ꯀꯩ ꯇꯧꯏꯕ
ꯎꯝ ꯂꯥꯏꯔꯤꯛ ꯃꯥꯏꯒꯤ ꯂꯥꯏ
ꯃꯥꯏꯒꯤ ꯂꯥꯏꯔꯤꯛ ꯄꯥꯏ ꯃꯥꯥꯏꯒꯤ ꯂꯥꯏꯔꯤꯛ
ꯁꯥꯏ ꯁꯥꯏ ꯎꯝ ꯅꯪ ꯑꯁꯌꯥꯝ ꯀꯥꯔꯟ ꯇꯥꯏꯖꯤ ꯀꯔꯤꯒꯤꯅꯣꯕ ꯀꯅꯅ ꯇꯧꯏꯖ‌ꯦ ꯇꯜꯂꯨꯅꯨ ꯐꯣꯟ ꯇꯧꯔꯛꯑꯔ‌ꯣꯏ ꯍꯌꯦꯡꯒꯩ
ꯀꯩꯕ
ꯐꯣꯟ ꯇꯧꯔꯛꯑꯔꯣꯏ ꯍꯌꯦꯡꯒꯩ ꯉꯁꯤꯅ ꯂꯣꯏꯔꯕꯅꯦ
ꯃꯤ ꯃꯃꯥꯏ ꯁꯦ ꯃꯥꯏ ꯀꯔꯐꯣꯟꯅ ꯈꯟꯖꯤꯜꯂꯤꯁ‌ꯦ ꯀꯩꯒꯤꯅ‌ꯣ ꯌ‌ꯦꯡꯉꯨꯇꯨ
ꯍ ꯀꯥꯏꯅꯣ ꯀꯩꯅꯣ ꯑꯗꯨ ꯀꯅꯥ ꯀꯅꯥ ꯀꯅꯥꯒꯤ ꯁꯦꯛꯁꯟꯒꯤꯅꯣ ꯅꯣꯏꯁ ꯅꯣꯏ ꯁꯦꯛꯁꯟ ꯂꯥꯕ
ꯅꯠꯇ‌ꯦꯍ‌ꯦ ꯗ‌ꯣꯂꯤꯒꯤ
ꯎꯝ ꯑꯁ ꯇꯜꯂ‌ꯦꯗ ꯅꯣꯏꯟ ꯇꯧꯕ ꯊꯤ ꯈꯦꯠꯅꯩꯗ ꯍꯥꯏꯗꯤ ꯅꯣꯏꯅ ꯌꯥꯝ ꯆꯦꯛꯁꯤꯜꯂꯤꯗꯅ ꯃꯣꯏꯗꯤ ꯌꯥꯝ ꯆꯦꯛꯁꯤꯟꯗꯦ ꯑꯃ ꯃꯃꯥꯏ ꯈꯖꯜꯂꯦꯀꯣ ꯑꯃ ꯑꯗꯨꯅ‌ꯦ ꯑꯗꯨ ꯁ‌ꯦꯛꯁꯟ ꯑꯣ ꯑꯗꯨ ꯅꯣꯏ ꯁꯦꯛꯁꯟ ꯐꯥꯎꯕꯅꯦ ꯂꯥꯏꯊꯣꯛꯑꯦꯕꯀꯣ ꯑꯗꯨ ꯃꯣꯏꯅ ꯍ‌ꯦꯟꯅ ꯁꯥꯊꯤ ꯍꯥꯏꯕ ꯗꯨ ꯅꯦ ꯑꯗ ꯃꯣꯏꯅ ꯊꯥꯒꯠꯇꯕ ꯍꯥꯏꯖ‌ꯦ ꯃꯣꯏ ꯂꯥꯛꯄ ꯃꯇꯝꯗ ꯅꯥꯟꯅ ꯂꯩꯁꯜꯂꯒ ꯂꯥꯛꯑꯝꯃꯣꯏꯕ ꯍꯥꯗꯤ ꯒꯦꯁꯇꯣ ꯌꯥꯝ ꯋꯥꯡꯅ ꯈꯟꯕ ꯑꯣꯏꯇꯥꯔꯗꯤ ꯃꯣꯏꯅ ꯌꯥꯝ ꯊꯤꯅ ꯅꯩꯔ ꯂꯥꯛꯑꯣꯏꯗ꯭ꯔꯥ
ꯁꯤꯒꯖꯤ ꯑꯩꯅ ꯃꯑꯣꯡ ꯇ
ꯀꯩꯒꯤꯅꯣ ꯁꯤꯀꯪꯅꯔꯒ ꯑꯁ ꯐ ꯕꯨ ꯐꯔꯦ ꯏꯕꯦꯝꯃꯥ ꯑꯗꯨ ꯅꯥꯀꯟ ꯅꯥꯀꯟ ꯐꯝꯃꯤꯟꯅꯩꯗꯣ ꯍꯥꯏꯗꯤ ꯎꯝ ꯑꯅꯤ ꯐꯣꯇꯣ ꯑꯅꯤ ꯆꯦꯟꯁꯤꯟꯅꯕꯗꯩꯅ ꯁꯥꯊꯤꯗ꯭ꯔꯣ ꯃꯤ ꯂꯣꯏ ꯇꯧꯋꯤ ꯄꯣꯅꯤꯁꯤꯡꯅꯖꯤ ꯂ
ꯄꯨꯡ ꯀꯌꯥ ꯇꯔꯒꯦ ꯑꯍꯨꯝ ꯇ ꯏꯕꯥꯟꯤ ꯆꯥꯛꯆꯥꯥ ꯊꯣꯂꯨꯔꯒ ꯑꯁꯥꯏꯕꯨ ꯀꯣꯔꯨꯁꯤꯔ
ꯍꯣꯏ ꯌꯥꯌꯦ ꯄꯨꯡ ꯃꯔꯤꯗ ꯑꯃꯨꯛ ꯍꯜꯂꯛꯇ ꯌꯥꯔꯣꯏ ꯑꯩ ꯑ ꯇꯨꯁꯅ ꯑꯃꯨꯛ ꯆꯠꯀꯦ ꯍꯥꯏꯔꯅꯤ
ꯍꯣꯏ ꯑꯣ ꯑꯗꯨꯗꯤ ꯑꯁ ꯌꯥꯔꯣꯏꯅꯦ ꯅꯠ꯭ꯔꯒ ꯀꯩꯅꯣ ꯇꯧꯔꯨꯁꯤꯔ ꯁꯤꯡꯖꯨ ꯂꯩꯔꯨꯁꯤꯔꯥ ꯑꯗꯨꯒ ꯐꯠꯂꯥꯎ ꯍꯠꯂꯛꯁꯤꯔꯥ ꯑꯗꯨ ꯆꯦ ꯆꯥꯛꯁꯤꯔ ꯄꯨꯡ ꯃꯔꯤꯗ ꯃꯥꯒꯥ ꯒꯥꯔꯤ ꯄꯨꯗꯣꯏ ꯅꯠꯇ꯭ꯔꯥ
ꯑ ꯎꯝ
ꯁꯦ ꯋ
ꯍꯝ
ꯁꯤꯡꯖ ꯂꯔꯁꯦ ꯉꯔꯥꯡ ꯉꯔꯥꯡꯒꯤꯗ ꯂꯩꯁꯤꯔ ꯃꯣꯏ
ꯎ ꯉꯔꯥꯡꯒꯤꯗꯣ ꯑꯩꯅ ꯌꯣꯜꯂꯤ ꯃꯤꯗꯨ ꯅꯨꯡꯁꯤꯕ ꯅꯥꯀꯟꯒꯤꯗꯅꯨꯡ ꯅꯥꯀꯟꯒꯤ ꯗꯨ ꯃꯥꯏ ꯐꯦꯠ ꯐꯦꯠꯅꯦ ꯃꯣꯏꯗꯤ ꯂꯩꯇꯥꯕꯒꯤ
ꯑꯁ ꯌꯥꯔꯦ ꯑꯁ ꯃꯣꯏ ꯉꯥ ꯍꯥꯏꯔꯤ ꯑꯥ ꯑꯈꯣꯏꯗꯤ ꯑꯍꯥꯎꯕ ꯊꯤꯕꯅꯦ
ꯅꯥꯀꯟꯒꯤ ꯍꯅꯨꯕꯤꯗꯣ ꯃꯣꯏꯗꯤ ꯂꯩꯗꯕꯩ ꯐꯩ ꯐꯩ ꯌꯦꯡꯉꯦ ꯍꯥꯏꯕ
ꯑꯈꯣꯏꯗꯤꯅꯦ ꯑꯍꯥꯎꯕ ꯊꯤꯕꯅꯦ ꯅꯨꯁꯤ ꯑꯥ ꯀꯨꯊꯕꯤꯒꯤꯗꯣ ꯃꯥꯥꯏ ꯃꯍꯥꯎꯗꯣ ꯑꯗꯨꯝ ꯅꯨꯡꯇꯤꯒꯤ ꯆꯥꯃꯟꯕꯒꯤꯅꯦ ꯇꯨꯝ ꯆꯨꯞ ꯆꯨꯞ ꯃꯥꯏ ꯃꯍꯥꯎꯗꯨꯗꯤ ꯏꯆꯝꯁꯨ ꯆꯝꯃꯦꯕ ꯈꯪꯕ꯭ꯔꯥ ꯑꯠꯆꯥ ꯉꯥꯔꯤ ꯒꯥ ꯈꯔ ꯂꯧꯊꯣꯛꯈ꯭ꯔꯥ ꯂꯣꯏꯔꯦ ꯃꯥꯥꯏ ꯃꯣꯔꯣꯛꯀꯥ ꯈꯔ ꯍꯦꯟꯖꯤꯟꯕꯗꯨ ꯂꯧꯊꯣꯛ ꯄꯥ ꯂꯣꯏꯔꯦ ꯁꯨꯡ
ꯃꯨꯟꯅ ꯇꯥꯎ ꯂꯥꯡꯉꯒꯅꯨꯀꯣ
ꯇꯟꯂꯦꯗꯥ ꯅꯋꯥꯖ ꯀꯃꯥꯏ ꯐꯪ ꯑꯦ ꯃꯥꯗꯤ ꯀꯩꯅꯣ ꯇꯧꯔꯝꯃꯅꯤꯌꯦ
ꯎꯝ
ꯃꯥ ꯍꯧꯖꯤꯛ ꯑꯅꯧꯕ ꯑꯃꯃꯨꯛ ꯑꯃꯃꯨꯛ ꯗꯕꯜ ꯃꯥꯁꯇ꯭ꯔ ꯂꯣꯏꯔꯒ ꯑꯃꯃꯨꯛ ꯇ꯭ꯔꯤꯄꯜ ꯇꯧꯒꯦ ꯇꯧꯔꯤꯗꯨꯅ ꯗꯪ ꯊꯦꯡꯅꯔꯝꯃꯅꯤꯅꯦ ꯎ
ꯏꯇꯥ ꯊꯥꯎꯃꯩꯒꯤ ꯋꯥꯔꯤꯅꯤ ꯃꯣꯏꯊꯥꯞ ꯅꯥꯏꯔꯤꯉꯩ ꯋꯥꯔꯤꯅꯤ
ꯑꯗꯣ ꯁꯤ ꯂꯣꯏꯔꯒ ꯏꯕꯥꯅꯤ ꯍꯧꯒꯠꯂꯒꯦꯗ ꯍꯧꯒꯠꯂꯒ ꯀꯩꯅꯣ ꯇꯧꯁꯦ ꯐꯠ ꯂꯥꯎꯅ ꯂꯩꯔꯨꯁꯦꯀꯣ ꯑꯁꯦꯡꯕ ꯒꯥꯔꯤ ꯂꯧꯒꯦꯅ ꯍꯥꯏꯔꯝꯕ꯭ꯔꯣ ꯅꯉꯣꯟꯗ ꯒꯥꯔꯤ ꯂꯧꯒꯦꯅ ꯍꯥꯏꯔꯝꯕ꯭ꯔꯥꯕ
ꯍꯥꯏꯔꯝꯗꯦꯗ ꯑꯩꯁꯨ ꯄꯨꯡ ꯃꯔꯤꯗ ꯅꯨꯡꯇꯤꯒꯤ ꯆꯠꯂꯦ ꯈꯪꯉꯦ
ꯎꯝ ꯑꯗꯣ ꯃꯥꯅ ꯆꯠꯂꯣꯏꯗꯕ ꯅꯨꯃꯤꯠꯇꯨꯗꯤ ꯃꯥ ꯍꯥꯏꯗꯦꯅꯦ ꯅꯠꯇ꯭ꯔꯥ
ꯎꯝ
ꯉꯔꯥꯡ ꯃꯥ ꯆꯠꯇꯦꯕ ꯑꯗꯨꯗꯅ ꯍꯥꯏꯔꯝꯗꯦꯕ
ꯉꯔꯥꯡꯅ ꯄꯥꯔꯇꯤ ꯉꯔꯥꯡꯅ ꯄꯥꯔꯇꯤ
ꯑꯗꯣ ꯄꯥꯔꯇꯤꯗꯣ ꯍꯥꯏꯔꯝꯗꯦꯗꯅ ꯀꯣꯟꯅ ꯈꯪꯕꯅꯤꯗꯅ
ꯑꯥ ꯄꯥꯔꯇꯤ ꯏꯟꯗꯤꯌꯥ ꯑꯩꯅ ꯃꯁꯛ ꯏꯐꯥ ꯐꯖꯩꯀꯣ
ꯐꯖꯩꯌꯦ
ꯑꯩꯅ ꯏꯐꯥ ꯐꯥꯖꯩꯀꯣ
ꯀꯅꯥ ꯃꯌꯥꯝꯗꯒꯤꯕ
ꯁꯪꯁꯥꯔꯁꯤꯗ ꯂꯩꯕ ꯃꯤ ꯃꯌꯥꯝꯁꯤꯗꯒꯤ ꯑꯩꯅ ꯃꯤ ꯃꯁꯛ ꯏꯐꯥ ꯐꯥꯖꯩꯀꯣ ꯎ ꯅꯪꯅ ꯍꯥꯏꯕ ꯇꯥꯗꯦ ꯑꯩ
ꯊꯦꯠꯂꯥ ꯊꯝꯃꯨꯅꯦ ꯑꯈꯣꯏ ꯆꯦꯅ ꯏꯐꯥ ꯐꯥꯖꯩꯅ ꯀꯩꯅꯣ ꯏꯁꯣꯔꯃꯛꯅꯤ ꯈꯟꯖꯔꯦꯗꯅ
ꯑ
ꯏ-ꯏꯆꯦꯅ ꯏꯍꯦꯟ ꯍꯦꯟꯂꯤ ꯐꯖꯕ ꯏꯁꯣꯔꯃꯛꯅꯤ ꯈꯜꯂꯤꯕ ꯈꯪꯗꯦ ꯌꯦꯡꯉꯥꯖꯦ ꯆꯤ ꯂꯥꯛꯀꯥꯗ꯭ꯔꯥ ꯂꯥꯛꯑꯣꯏꯗ꯭ꯔꯥ
ꯗꯨꯗꯤ ꯀꯨꯏꯅ ꯁꯥꯖꯤꯟꯂꯛ ꯑꯗꯤ ꯀꯩꯅꯣꯝ ꯀꯩꯌꯥꯝ ꯉꯥꯡꯕꯥꯅꯦ
ꯃꯤꯅꯤꯠ ꯇꯔꯥ ꯇꯥꯗꯥꯔꯦ ꯊꯥꯔꯇꯤ ꯁꯦꯀꯦꯟ ꯃꯨꯛꯇꯪ ꯉꯥꯏꯔꯦ
ꯇꯥꯖꯥꯔꯁꯅꯣ ꯃꯥꯒꯤ ꯆꯥ ꯊꯣꯛ ꯆꯥ ꯅꯥꯍꯥꯕꯅꯦ ꯇꯖꯔꯁꯦꯅ ꯂꯦꯕꯤꯌꯥ
ꯎꯝ
ꯃꯤ ꯄ
ꯊꯝꯃꯒꯦꯀꯣ ꯄꯨꯡ ꯇꯥꯔꯦ ꯄꯨꯡ ꯇꯥꯔꯦ
ꯀꯥꯎ ꯀ ꯊ ꯑꯗꯨ ꯐ ꯍꯥꯏꯔꯣ
ꯄꯨꯡ ꯇꯥꯔꯦꯗ ꯅꯪ ꯅꯪ ꯑꯩꯅ ꯁꯤꯡꯖꯨ ꯂꯩꯖꯥ ꯆ ꯂꯩꯒ ꯂ ꯁꯤꯡꯖꯨ ꯂꯩꯕꯅ ꯐꯅꯤꯗ
ꯦꯝꯕꯤ ꯑꯩꯥꯏ ꯀꯩꯅꯣꯝ ꯈꯪꯉꯦ
ꯀꯌꯥꯗ ꯇꯦꯟ ꯇꯦꯟ ꯇꯦꯟ ꯇꯔꯥꯅꯤꯊꯣꯏꯗꯣ ꯃꯣꯏ ꯇꯔꯥꯅꯤꯊꯣꯏꯃꯨ ꯍꯥꯏ ꯇꯔꯥꯃꯨ ꯍꯥꯏ ꯄꯨꯡꯉꯥꯎ ꯑꯁꯦꯡꯕꯗꯤ ꯇꯔꯥ ꯑꯣꯏꯗꯣꯏꯅꯦꯕ ꯇꯔꯥ ꯑꯣꯏꯔꯣ ꯌꯥꯔ
ꯎꯝ ꯐ ꯐ ꯐ
ꯑꯩ ꯉꯁꯥꯏ ꯇ꯭ꯔꯥꯏꯁꯨ ꯇꯧꯕꯗꯤ ꯌꯥꯔꯛꯇꯦꯕ ꯃꯣꯏ ꯁꯥꯎꯔꯛꯦ ꯈꯪꯗꯦ ꯑꯩ ꯗꯤꯁꯀꯅꯦꯛꯇꯤꯡ ꯍꯥꯏꯔꯂꯦ ꯐꯠꯇꯦ ꯑꯩꯉꯣꯟ ꯌꯥꯝ ꯐꯦ ꯑꯩꯉꯣꯟꯗꯗꯤ
ꯊꯝ ꯊ
ꯂ ꯇꯁꯀꯅꯤꯦ ꯏꯪꯀꯣ ꯅꯪꯅ ꯊꯝꯒꯗꯕꯅꯦ ꯌꯦꯡꯖꯔ ꯑꯟ ꯆꯃꯒꯦ